ꯑ
ꯃꯔꯨ ꯀꯃꯥꯏ ꯀꯃꯥꯏ ꯇꯨ ꯄ ꯀꯦ
ꯑꯁ ꯑꯗꯨꯝ ꯀꯩꯅꯣ ꯇꯧꯋꯦ ꯍꯥꯏꯗꯨꯅꯦ
ꯑꯣ
ꯅꯣꯡ ꯇꯥꯈꯤꯕꯒꯤ ꯂꯝꯕꯤꯁꯤꯁꯨ ꯑꯁ ꯐꯖꯔꯦ ꯕꯖꯥꯔ ꯍꯥꯏꯐꯦꯠꯇꯪ ꯊꯣꯡꯕꯅꯦ ꯍꯜꯂꯛꯄꯁꯤꯗ ꯌꯥ꯭ꯔꯦ ꯅꯥꯟꯗ
ꯍꯗꯂꯝꯗꯤꯗꯤ ꯌꯥꯝ ꯃ
ꯎꯝ ꯀꯩꯅꯣ ꯀꯔꯤ ꯑꯩꯈꯣꯏꯒꯤ ꯃꯩꯁꯤꯡꯤꯡꯗꯣ ꯍꯥꯟꯅ ꯃꯃꯥꯡꯗ ꯄꯔꯝꯗ ꯃꯅꯤꯡꯗꯣ ꯂꯣꯏ ꯑꯣꯟꯊꯣꯛꯈ꯭ꯔꯕꯅꯦꯕ ꯑꯗꯨꯗꯨꯒꯤ ꯁꯦꯝꯗ꯭ꯕꯒꯤ ꯃꯩꯁ ꯄꯂꯝ ꯃꯝꯕ ꯑꯗꯨꯅ ꯑꯅꯥꯟꯕꯗ ꯑꯅꯥꯟꯕꯗ ꯑꯃꯝꯕꯗ ꯑꯅꯥꯟꯕ ꯆꯠꯄꯁꯤꯗꯤ ꯕꯦꯔꯥꯅꯦ ꯍꯥꯏꯗꯨꯅꯤ ꯆꯥꯛ ꯆꯥꯔꯕꯣ ꯀꯃꯥꯏꯅ ꯇꯧꯔꯒꯦ
ꯆꯥꯖꯗꯝꯕꯔꯣ
ꯊꯣꯡꯗ꯭ꯔꯤꯕꯣ
ꯎꯝ ꯊꯣꯡꯕꯕꯗꯤ ꯍꯔ
ꯎꯝ ꯀꯔꯤ ꯀꯔꯤ ꯑꯍꯥꯎꯕ ꯊꯣꯡꯏꯅꯣ
ꯁꯧꯀ꯭ꯔꯤ ꯀꯥꯡꯍꯧꯒ ꯃꯔꯨꯞ
ꯑꯣꯁ ꯑꯗꯨ ꯕꯦꯁꯅꯤꯅꯦ ꯀꯥꯂꯦꯟ ꯊꯥꯒꯤ ꯕꯦꯁ ꯏꯟꯁꯥꯡ ꯍꯥꯏꯁꯦ
ꯃꯥꯅꯦ
ꯃꯁꯤ ꯀꯣꯂꯦꯖ ꯆꯠꯄ꯭ꯔꯣ
ꯎꯝ ꯉꯁꯤ ꯆꯠꯂꯨꯏ ꯃꯔꯨꯞ
ꯑꯣ ꯉꯁꯤꯗꯤ ꯀ꯭ꯂꯥꯁ ꯂꯩꯕ
ꯂꯩ
ꯑꯣ ꯄꯨꯡ ꯀꯌꯥ ꯑꯗꯨꯋꯥꯏꯗ ꯆꯠꯀꯦ ꯑꯗꯨꯒ ꯄꯨꯡ ꯀꯌꯥ ꯑꯗꯨꯋꯥꯏꯗ ꯍꯜꯂꯛꯀꯦ
ꯃꯔꯨꯞꯑꯩꯁꯦ ꯄꯨꯡ ꯉꯔꯥꯡ ꯃꯇꯨꯡꯗ ꯍꯥꯏꯗꯤ ꯑꯩꯖꯦ ꯉꯔꯥꯡꯖꯦ ꯇꯨꯝꯕ ꯈꯔ ꯊꯦꯡꯉꯦꯅꯅꯦ
ꯎꯝ
ꯉꯁꯤ ꯈꯔ ꯊꯦꯡꯅ ꯆꯠꯂꯦ ꯀ꯭ꯂꯥꯁ ꯑꯃ ꯃꯤꯁ ꯑꯣꯏꯔꯦ ꯃꯨꯡ ꯃꯄꯟ ꯃꯈꯥꯏ ꯁ꯭ꯋꯥꯏ ꯆꯠꯂꯦ ꯉꯁꯤꯗꯤ
ꯑꯣ
ꯎꯝ ꯀꯩꯁꯨ ꯀꯥꯏꯗꯦꯗ ꯅꯣꯡꯐꯥꯗꯣ ꯍꯦꯛ ꯀꯩꯅꯣ ꯇꯧꯕꯁꯨ ꯑꯗꯣ ꯑꯗꯨꯝ ꯑꯌꯥꯎꯕ ꯀꯥꯡꯕꯨꯗꯒꯤ ꯍꯪꯅꯔꯒꯒꯠ ꯁꯤꯡꯒꯠꯅꯔꯒ ꯀꯣ ꯅꯣꯠꯚꯨꯛꯇꯣ ꯁꯦꯝꯃꯒ ꯊꯝꯕ ꯌꯥꯏꯅ ꯀꯩꯁꯨ ꯀꯥꯏꯗꯦꯅ
ꯑꯗꯨꯕꯨꯗꯤ ꯀꯥꯏꯗꯦ
ꯎꯝ
ꯑꯁ ꯅꯣꯡ ꯇꯥꯕꯁꯤ ꯂꯝꯕꯤꯁꯦ ꯌꯥꯝ ꯅꯨꯡꯉꯥꯏꯇꯕꯖꯠꯅꯤꯀꯣ ꯂꯝꯕꯤ ꯅꯨꯡꯉꯥꯏꯇ꯭ꯔꯗꯤ
ꯍꯣꯏ ꯍꯣꯏ ꯃꯔꯨꯨꯞ ꯑꯗꯨꯕꯨꯗꯤ ꯅꯣꯡ ꯇꯥꯕꯅꯤꯅ
ꯑꯃꯔꯣꯝꯗꯗꯤ ꯌꯥꯝ ꯅꯨꯡꯉꯥꯏ ꯍꯦ ꯑꯥ ꯁꯥꯗꯃꯤꯅ
ꯍꯣꯏ ꯍꯣꯏ ꯑꯗꯨ ꯑꯗꯨꯕꯨ
ꯐꯔꯦ
ꯐꯔꯦ ꯐꯔꯦ ꯑꯗꯨꯕꯨꯗꯤ ꯑꯗꯨꯗꯩꯗꯣ ꯑꯃꯨꯛꯁꯨꯅꯦ
ꯎꯝ
ꯈꯪꯗꯦꯗꯣ ꯁꯥꯔꯦ ꯀꯥꯜꯂꯩꯐꯨ ꯀꯥꯟꯗꯔꯦꯐꯨ ꯍꯥꯏꯕꯗꯨꯅꯤ ꯑꯁꯥꯕꯁꯨ ꯑꯃꯨꯛꯁꯨ ꯄꯥꯝꯃꯤ ꯁꯥꯟꯗꯕꯁꯨ ꯑꯃꯨꯛꯁꯨ ꯄꯥꯝꯃꯤ
ꯑꯥ
ꯑꯩꯈꯣꯏ ꯃꯤꯑꯣꯏꯕꯕꯁꯤꯅ ꯇꯧꯔꯤꯁꯦ ꯀꯌꯥꯃꯤ ꯇꯥꯕ ꯅꯠꯇꯦ ꯑꯗꯨꯏ ꯏꯇꯧꯕꯤꯗꯤ ꯆꯥꯛ ꯌꯦꯟꯁꯥꯡ ꯀꯃꯥꯏꯅ ꯇꯧꯔꯒꯦ ꯊꯣꯡꯉꯕ꯭ꯔꯣ
ꯊꯣꯡꯉꯤ ꯏꯔꯣꯝ ꯏꯔꯣꯝꯕ ꯆ ꯆꯖꯦꯅ ꯌꯦꯟꯗ꯭ꯔꯦꯝ ꯍꯣ ꯑꯂꯨ ꯍꯣꯠ ꯁꯦꯕꯣꯠ ꯍꯣꯠ ꯑ ꯐꯆ ꯆꯥꯛꯄꯨꯗꯤ ꯂꯣꯏꯔꯛꯄꯣꯅꯤꯗ ꯏꯟꯖꯥꯡꯈꯛ ꯉꯥꯏꯔꯦ ꯑꯁ ꯌꯥꯝ ꯅꯨꯡꯉꯥꯏꯔꯦ ꯍꯧꯖꯤꯛꯀꯥꯟꯗꯤ ꯆꯥꯛ ꯊꯣꯡꯕꯁꯨ ꯃꯩꯗ ꯊꯣꯡꯅꯔꯃꯤꯅ ꯑꯁ ꯃꯩꯗ ꯑꯗꯨꯝ ꯊꯣꯡꯉꯦ ꯂꯣꯏꯔꯦ ꯐꯠ ꯐꯠ ꯁꯠ
ꯍꯣꯏꯅꯦ ꯃꯩ ꯂꯥꯛꯑꯕꯅꯤꯅ ꯑꯃꯔꯣꯝꯗꯤ ꯌꯥꯝ ꯅꯨꯡꯉꯥꯏꯔꯦ ꯍꯥꯏꯗꯤ
ꯎꯝ ꯎꯝ ꯂꯦꯛꯇ꯭ꯔꯤꯛ ꯑꯦꯂꯦꯛꯇ꯭ꯔꯤꯛꯀꯤ ꯄꯋꯥꯔꯁꯦ ꯌꯥꯝ ꯀꯟꯕꯖꯥꯠꯅꯤ ꯏꯁꯤꯡ ꯂꯨꯝꯕ ꯌꯥꯔꯦ
ꯑꯗꯨꯒꯤꯗꯤꯁꯨ ꯌꯥꯝꯨꯛ ꯑꯗꯨꯒꯤꯗꯨꯅꯦ ꯌꯥꯝꯅ ꯐꯩꯌꯦ ꯃꯝꯗꯗꯤ ꯃꯥꯏ ꯀꯩꯅꯩꯅꯣ ꯇꯧꯕꯁꯤꯅꯀꯣ ꯄꯨꯝꯗꯤ ꯃꯥꯡꯒꯤꯅꯠꯇꯟꯅ
ꯀꯥꯅ ꯀꯥꯟꯅꯕ ꯌꯥꯝꯅ ꯄꯨꯊꯣꯛꯑꯦ ꯑꯗꯨꯅꯤ
ꯎꯝ
ꯏꯟꯁꯥꯡ ꯊꯣꯡꯒꯦ ꯌꯥꯔꯦ ꯊꯣꯡꯅꯤꯡꯕ ꯃꯇꯝꯗ ꯐꯠ ꯊꯥꯒꯠꯂ ꯊꯣꯡꯒꯦ ꯌꯥꯔꯦ
ꯍꯣꯏ ꯍꯣꯏ
ꯑꯗꯣ ꯑꯁ ꯃꯍꯥꯎꯗꯤ ꯎ ꯑꯩꯈꯣꯏꯒꯤ ꯆꯨꯝꯅꯒꯤ ꯃꯩ ꯊꯥꯒꯠꯂ ꯊꯣꯡꯕꯗꯣ ꯑꯗꯨ ꯑꯗꯨꯅꯗꯤ ꯌꯥꯝ ꯌꯥꯝ ꯍꯦꯗꯤ ꯗꯗ ꯍꯥꯎꯕꯁꯦ ꯊꯥꯏꯅꯒꯤꯗꯣ
ꯑꯗꯨꯕꯨꯗꯤ ꯏꯄꯥ ꯏꯄꯨꯒꯦ ꯍꯥꯏꯕ ꯑꯃꯁꯨ ꯂꯩꯗꯅ ꯎ ꯗꯤ ꯑꯗꯨꯝ ꯂꯥꯛꯆꯔꯛꯀꯅꯤ
ꯎꯝ ꯍꯧꯖꯤꯛꯀꯥꯟꯗꯤ ꯊꯣꯡꯕ ꯑꯣꯏꯅ ꯎꯅꯗ꯭ꯔꯤꯗ
ꯎꯅꯗ꯭ꯔꯦ ꯍꯧꯖꯤꯛꯀꯥꯟꯗꯤ ꯃꯁꯥ ꯃꯁꯥꯒꯤ ꯍꯀꯨꯨꯝ ꯊꯟꯅꯔꯦ ꯍꯥꯏꯇꯥꯔꯦ
ꯍꯣꯏ ꯍꯣꯏ
ꯀꯣꯕ ꯊꯨꯒꯗꯕ ꯁꯨꯝ ꯁꯨꯝꯃ ꯀꯂꯨꯨꯝꯒꯨꯝ ꯁꯥꯔꯤꯕ ꯌꯨꯝꯗꯨꯗ ꯃꯩ ꯅꯦꯛꯄꯁꯨ ꯊꯣꯡꯉꯨ ꯍꯥꯏꯕ ꯌꯥꯔꯣꯏꯕꯀꯣ ꯃꯥꯏ ꯃꯥꯏ ꯆꯥꯅ ꯆꯥꯅꯕ ꯍꯥꯏꯕ ꯑꯃ ꯑꯩ ꯂꯩꯁꯤ ꯅꯪꯒ
ꯍꯣꯏ-ꯍꯣꯏ
ꯑꯣ ꯑꯩꯈꯣꯏꯁꯨ ꯉꯥꯏꯔꯦ ꯅꯈꯣꯏꯁꯨ ꯉꯥꯏꯔꯦ ꯑꯩꯈꯣꯏꯅ ꯂꯩꯔꯤꯕꯗꯨꯒꯤ ꯃꯇꯨꯡ ꯏꯟꯅ ꯇꯂꯛꯄ ꯉꯥꯛꯇꯅꯤꯝ ꯃꯁꯤ ꯑꯩꯅ ꯁꯨꯝ ꯈꯟꯖꯕꯩ ꯋꯥꯅꯤ ꯑꯗꯣ ꯏꯇꯥꯎꯕꯤ ꯍꯧꯖꯤꯀꯥꯟꯁꯦ ꯎꯝ ꯍꯥꯏꯌꯣ ꯍꯥꯏꯌꯣ ꯏꯇꯥꯎꯕꯤ
ꯎꯝ ꯀꯩꯅꯣ ꯅꯣꯏꯒꯤ ꯀꯩꯅꯣ ꯇꯧꯈ꯭ꯔꯕꯣ ꯑꯦꯛꯖꯥꯝ ꯀꯩꯀꯥꯗꯤ ꯂꯣꯏꯁꯤꯟꯈ꯭ꯔꯕꯣ ꯀꯃꯥꯏ ꯇꯧꯒ꯭ꯔꯒꯦ
ꯏꯇꯥꯎꯕꯤ ꯑꯦꯛꯖꯥꯝꯁꯦ ꯂꯣꯏꯁꯤꯟꯒ꯭ꯔꯦ ꯑꯩꯈꯣꯏꯁꯦ ꯍꯧꯖꯤꯛꯀꯥꯟꯁꯦ ꯐꯤꯜ ꯋꯔꯥꯛ ꯆꯠꯄꯒꯤ ꯀ꯭ꯂꯥꯁ ꯃꯆꯥ ꯃꯆꯥ ꯁꯨꯝ ꯇꯧꯕꯅꯤ ꯍꯌꯦꯡ ꯍꯪꯆꯤꯠꯀꯨꯝꯕꯗꯤ ꯂꯣꯏꯔꯅꯤ ꯑꯗꯨꯒ ꯐꯤꯜꯋꯥꯔꯛ ꯆꯠꯀꯅꯤ ꯈꯣꯏꯖꯤ
ꯑꯗꯣ ꯅꯪꯁꯤ ꯁꯤꯒꯤꯁꯤ ꯂꯣꯏꯁꯃꯤꯁꯔ ꯂꯣꯏꯁꯤꯜꯂꯒ ꯅꯪ ꯃꯈꯥꯗꯤ ꯑꯗꯨꯝ ꯇꯧꯊꯈꯤꯗ꯭ꯔꯥ ꯀꯩ ꯀꯩ
ꯃꯈꯥ ꯍꯧꯖꯤꯛ ꯏꯇꯥꯎꯗꯦ ꯑꯩ ꯂꯦꯞꯄꯁꯤ꯭ꯔꯦꯅ ꯈꯜꯂꯦ ꯊꯕꯛ ꯈꯔ ꯑꯇꯣꯞ ꯑꯇꯣꯞꯄ ꯀꯩ ꯀꯩ ꯊꯕꯛ ꯂꯩꯒꯦꯅ ꯇ꯭ꯔꯥꯏ ꯇꯧꯁꯤꯜꯂꯗ꯭ꯔꯦꯅ ꯈꯜꯂꯦ ꯍꯥꯏꯗꯤ‌ ꯂꯥꯏꯔꯤꯛ ꯇ ꯁꯨꯝ ꯂꯥꯏꯔꯤꯛ ꯇ ꯁꯨꯝ ꯇꯝꯃ ꯂꯩ ꯌꯥꯎꯗꯦ ꯃꯈꯥꯗ ꯄꯤ ꯍꯩꯏꯁ ꯗꯤ ꯒ ꯇꯧꯗꯗꯅ ꯑꯩꯈꯣꯏꯁꯨ ꯗꯣꯛꯇꯔꯦꯠ ꯀꯥꯏꯇꯣ ꯑꯣꯏꯅꯤꯡꯉꯝꯃꯤ ꯑꯗꯨꯕꯨ ꯂꯩꯔꯤꯕ ꯀꯟꯗꯤꯁꯟꯁꯤꯒ ꯍꯥꯏꯔꯨꯔꯒꯗꯤ
ꯍꯣꯏꯅꯦ ꯑꯗꯨꯁꯨ ꯐꯥꯏꯅꯥꯟꯁꯤꯌꯦꯜ ꯄ꯭ꯔꯣꯕ꯭ꯂꯦꯝ ꯌꯥꯝ ꯂꯩꯒ꯭ꯔꯥ ꯄꯣꯠꯅꯤꯗ ꯄꯩꯁꯥ ꯌꯥꯎꯗꯗꯤ ꯌꯥꯕ ꯅꯠ ꯇꯦꯕ ꯍꯧꯖꯤꯛ ꯃꯇꯝꯗ ꯑꯩꯅ ꯇꯧꯅꯤꯡꯉꯦꯅ
ꯋꯥꯈꯟꯁꯦ ꯀꯟꯁꯤꯁꯇꯦꯟ ꯑꯃ ꯁ꯭ꯇꯦꯕꯜ ꯑꯣꯏꯕ ꯑꯃ ꯆꯪꯉꯦꯕ ꯑꯗꯣ ꯍꯧꯖꯤꯛꯀꯥꯟꯗꯤ ꯑꯩꯈꯣꯏꯒꯤ ꯃꯤꯗꯜ ꯀ꯭ꯂꯥꯁ ꯐꯦꯃꯤꯂꯤꯁꯨ ꯑꯣꯏꯔꯦ ꯄꯩꯁꯥꯗ ꯄꯩꯁꯥꯗꯣ ꯂꯣꯏꯅꯃꯛ ꯄꯨꯝꯅꯃꯛ ꯗꯤꯄꯦꯟ ꯇꯧꯋꯤꯗꯅ
ꯎꯝ
ꯑꯃ ꯄꯩꯁꯥ ꯂꯩ ꯅꯠꯇ꯭ꯔꯒꯅ ꯑꯩꯁꯨ ꯑꯩꯅ ꯁꯨꯝ ꯑꯈꯥꯡ ꯀꯜꯂꯤꯅꯤꯅ ꯇꯧꯔꯒ- ꯇꯧꯔꯒ ꯂꯩꯕ ꯌꯥꯕ ꯅꯠꯇꯦꯕ ꯃꯇꯝ ꯅꯠꯇꯦꯕ ꯍꯧꯖꯤꯛꯁꯦ
ꯌꯦꯡꯕ ꯍꯥꯏꯗꯤ ꯏꯇꯥꯎꯕꯤ ꯎꯝ
ꯁꯥꯏꯠ ꯏꯟꯀꯝꯒꯨꯝꯕ ꯈꯔ ꯇꯥꯟꯖꯟꯅꯤꯡꯉꯥꯏ ꯂꯩꯔꯗꯤꯀꯣ
ꯍꯣꯏ ꯑꯗꯨꯅꯤ ꯁꯥꯏꯠ ꯃꯥꯟꯅꯦ ꯑꯗꯨꯒꯤ ꯃꯇꯦꯡ ꯈꯨꯗꯣꯡ ꯆꯥꯕꯁꯨ ꯑꯃꯠꯇ ꯂꯩꯇꯦꯕ ꯍꯧꯖꯤꯛꯁꯦ
ꯎꯝ
ꯈꯨꯗꯣꯡ ꯆꯥꯕ ꯑꯃ ꯂꯩ ꯇꯥꯔꯒꯗꯤ ꯈꯤꯇꯪꯇ ꯑꯣꯏꯔꯁꯨ ꯁꯦꯞ ꯑꯣꯏꯒꯦ ꯍꯥꯏꯕꯅꯦꯕ
ꯎꯝ
ꯗꯨꯁꯨ ꯂꯩꯇꯒꯨꯝ ꯇꯧ ꯈꯪꯗꯦ ꯌꯥꯝꯅ ꯋꯥꯔꯦ ꯍꯥꯏꯗꯤ
ꯑꯗꯣ ꯅꯪ ꯄꯥꯔꯠ ꯇꯥꯏꯝ ꯖꯣꯕ ꯑꯃ ꯌꯦꯡꯒꯦ ꯌꯦꯡꯁꯜꯂꯨꯗꯅ
ꯌꯦꯡꯁꯤꯟꯁꯤꯔꯥꯅꯕꯨꯗꯤ ꯈꯟꯕꯅꯤ ꯏꯇꯥꯎꯕꯤ ꯑꯗꯣ ꯑꯩꯈꯣꯏ ꯃꯅꯤꯄꯨꯔ ꯃꯅꯤꯄꯨꯔ ꯁꯤꯗꯗꯤ ꯄꯥꯔꯠ ꯇꯥꯏꯝ ꯖꯣꯕꯁꯦ ꯃꯄꯥꯟꯂꯣꯝꯗ ꯑꯣꯏ ꯇꯔꯒꯗꯤ ꯑꯣꯟꯂꯥꯏꯟꯒꯤ ꯊ꯭ꯔꯨꯗ ꯄꯥꯔꯠ ꯇꯥꯏꯝ ꯖꯣꯕ ꯃꯌꯥꯝ ꯇꯧꯕ ꯌꯥꯕ ꯑꯗꯣ ꯑꯩꯈꯣꯏꯒꯤ ꯃꯅꯤꯄꯨꯔꯁꯤꯗꯗꯤ ꯇꯧꯔꯁꯨ ꯉꯥꯏꯔꯦ ꯄꯥꯛꯅ ꯀꯥꯟꯅꯗꯦꯗꯅꯀꯣ ꯃꯄꯥꯟꯂꯣꯝꯗꯗꯤ ꯑꯗꯨꯝ ꯑꯦꯚ꯭ꯔꯤ ꯄꯥꯔꯠ ꯇꯥꯏꯝ ꯖꯣꯕꯁꯦ ꯑꯣꯟꯂꯥꯏꯟꯗꯕꯨ ꯑꯣꯏꯔꯁꯨ ꯑꯣꯐꯂꯥꯏꯟꯗꯕꯨ ꯑꯣꯏꯔ ꯇꯥꯔꯁꯨ ꯃꯌꯥꯝ ꯚꯔꯤꯗ ꯂꯩꯕ
ꯎ
ꯍꯥꯏꯗꯤ ꯆꯠꯄ ꯉꯝꯗꯕ ꯁꯨꯝ ꯈꯨꯗꯣꯡ ꯆꯥꯕ ꯍꯦꯛ ꯆꯤꯟꯕꯕꯨꯗꯤ ꯂꯣꯏ ꯆꯤꯜꯂꯤ ꯉꯥꯛꯇꯅꯤ ꯇꯧꯕꯇꯕꯨ ꯑꯣꯟꯂꯥꯏꯟ ꯍꯥꯏꯕꯁꯤꯅ ꯑꯣꯏꯇꯥꯔꯒꯗꯤ ꯌꯨꯝꯗ ꯊꯕꯛ ꯁꯨꯅ ꯁꯨꯅ ꯑꯗꯨꯝ ꯃꯁꯥꯒꯤ ꯌꯨꯝꯗꯨꯗ ꯂꯩꯖꯔꯒ ꯊꯕꯛ ꯍꯥꯏꯕꯗꯤ ꯃꯤꯔꯣꯜ ꯂꯩꯇꯕ ꯀꯥꯡꯕꯨꯒꯤꯗꯤ ꯑꯣꯟꯂꯥꯏꯟꯁꯦ ꯄꯥꯝꯗꯣꯏꯅꯦꯕ
ꯍꯣꯏ ꯍꯣꯏ
ꯑꯣꯟꯂꯥꯏꯟꯒꯤ ꯊꯕꯛ ꯀꯨꯝꯁ ꯈꯔ ꯂꯩ ꯇꯥꯔꯒꯗꯤ ꯃꯅꯤꯄꯨꯔꯁꯤꯗ ꯌꯥꯝꯅ ꯌꯨꯠꯁꯤꯡꯁꯤꯗꯁꯨ ꯌꯥꯝ ꯀꯥꯟꯅꯕ ꯑꯃ ꯐꯪꯒꯗ꯭ꯔꯅ ꯈꯟꯕ ꯍꯥꯏꯇꯥꯔꯦ ꯁ ꯁꯅ ꯃꯔꯔ ꯃ ꯁꯨꯝ ꯑꯩꯟꯁꯨꯝ ꯊꯦꯡꯅꯕꯕꯨ ꯄꯅꯤꯕ ꯑꯣꯠꯈꯦ ꯇ ꯇꯝꯖꯕ ꯃꯤꯁꯤꯡꯁꯤꯒꯤꯁꯨ ꯌꯣꯡꯉꯥꯛꯄ ꯑꯃꯁꯨꯡ ꯑꯩꯅ ꯁꯕꯤ ꯃꯆꯥ ꯑꯃ ꯁꯨꯝ ꯂꯧꯈꯠꯄꯅꯦꯕ
ꯎꯝ
ꯀꯔꯤ ꯃꯔ ꯃꯔꯥꯡ ꯇꯧꯔꯤꯕ ꯌꯨꯠꯁꯤꯡꯁꯤꯅ ꯄꯩꯁꯥ ꯐꯥꯏꯅꯥꯟꯁꯤꯌꯦꯜ ꯄ꯭ꯔꯣꯕ꯭ꯂꯦꯝꯁꯦ ꯀꯌꯥꯝ ꯃꯇꯤꯛ ꯑꯣꯏꯒꯦ ꯃ ꯀꯃꯥꯏ ꯌꯦꯡꯕꯅꯤꯕ ꯑꯦꯁ ꯑꯌꯥꯝꯕ ꯂꯥꯏꯛ ꯇꯝꯕꯅꯤꯅ ꯇꯨꯏꯁꯟꯒꯨꯝꯕ ꯑꯗꯒꯤ ꯁꯨꯝ ꯈꯔꯕꯨꯗꯤ ꯇꯧꯅꯔꯦ ꯁꯤꯁꯤꯅ ꯑꯃꯨꯛ ꯐꯤꯖꯤꯀꯦꯜ ꯄꯥꯔ ꯇꯅꯤ ꯑꯣꯐꯂꯥꯏꯟ ꯄꯥꯔ ꯇꯅꯤ ꯁꯤꯁꯤꯅ ꯑꯗꯣ ꯑꯣꯟꯂꯥꯏꯟꯗ ꯑꯣꯏꯇꯥꯔꯒꯗꯤ ꯁꯦꯝꯁꯝꯅ ꯈꯔ ꯂꯩꯗꯅꯀꯣ ꯑꯣꯟꯂꯥꯏꯟꯗꯁꯨ ꯇꯧꯕ ꯌꯥꯕ ꯇꯧꯕꯤꯅꯁꯨ ꯍꯦꯟꯅ ꯑꯗꯨꯝ ꯈꯪꯉꯒꯅꯤ ꯑꯣ ꯀꯥꯟ ꯀ ꯃꯇꯝ ꯈꯔ ꯊꯕꯛ ꯇꯧꯔꯝꯃꯦꯅ ꯍꯥꯏꯐꯦꯠ ꯍꯥꯏꯕꯅꯤꯅꯀꯣ ꯑꯗꯣ ꯑꯗꯨꯒꯤ ꯈꯨꯗꯣꯡꯆꯥꯥꯕꯗꯣ ꯑꯩꯈꯣꯏ ꯃꯅꯤꯄꯨꯔꯁꯤꯗ ꯂꯩꯕ ꯇꯥꯔꯒꯗꯤ ꯁꯝ ꯁꯝꯅ ꯑꯩꯅ ꯑꯉꯥꯡ ꯇꯨꯏꯁꯟ ꯇꯧꯅ ꯇꯧꯅ ꯍꯥꯏꯐꯦꯠ ꯑꯥꯡꯁꯤꯁꯤꯗ ꯑꯗꯨ ꯑꯗꯨꯝ ꯑꯃ ꯇꯧꯕꯁꯨ ꯌꯥꯎꯋꯤ ꯑꯅꯤ ꯇꯧꯕꯁꯨ ꯌꯥꯎꯋꯤ ꯃꯌꯥꯝ ꯇꯧꯕꯁꯨ ꯌꯥꯎ
ꯃꯥꯅꯦ ꯃꯥꯅꯦ
ꯃꯌꯥꯝ ꯇꯧꯕꯤꯒꯅ ꯃꯌꯥꯝ ꯆꯤꯂꯒꯁꯨ ꯑꯃꯅꯤ ꯑꯅꯤ ꯇꯧꯕꯗꯗꯤ ꯑꯗꯨꯝ ꯃꯇꯝꯁꯦ ꯑꯗꯨꯝ ꯀꯣꯝꯗꯣꯏꯅꯦꯕ ꯑꯉꯥꯡꯗꯣ ꯂꯣꯏꯔꯛꯄ ꯅꯨꯡꯉꯥꯏꯅ ꯂꯩꯗꯣꯏꯅꯦ ꯑꯗꯨꯅ ꯃꯗꯨꯒꯤ ꯃꯇꯝꯗꯨꯗ ꯉꯥꯏꯕꯒꯤ ꯃꯇꯝꯗꯨ ꯍꯥꯏꯇꯥꯔꯦ ꯑꯣꯟꯂꯥꯏꯟꯒꯤ ꯊꯕꯛꯇꯨ ꯇꯧ ꯇꯥꯔꯒꯗꯤ ꯃꯔꯨꯞ ꯄꯩꯁꯥ ꯂꯥꯛꯄꯒꯤ ꯁꯦꯟꯊꯣꯛ ꯂꯝꯕꯤꯁꯦ ꯑꯅꯤ ꯊꯣꯛꯅꯁꯨ ꯂꯥꯛꯏꯗꯅꯤ
ꯍꯣꯏ
ꯑꯗꯨꯅ ꯁꯤꯁꯤꯅ ꯍꯦꯟꯅ ꯐꯒꯗ꯭ꯔꯥꯅꯁꯨ ꯈꯟꯕꯗ ꯍꯧꯖꯤꯛ ꯍꯧꯖꯤꯛꯀꯤꯗꯤ ꯑꯩꯈꯣꯏ ꯃꯅꯤꯄꯨꯔꯁꯦ ꯁꯤꯒꯨꯕꯒꯤ ꯈꯨꯗꯣꯡ ꯆꯥꯕꯕꯁꯤꯦ ꯈ ꯇꯪ ꯋꯥꯠꯄꯗꯨꯅ ꯑꯗꯨ ꯁꯨꯝ ꯎꯕ ꯐꯪꯕ ꯑꯩꯅ ꯈꯪ ꯀꯌꯥꯁꯤꯖꯃꯟꯗ ꯀꯩ ꯀꯗꯗꯤ ꯐ ꯀ
ꯑꯗꯨ ꯅꯪꯒꯤꯗꯤꯗꯣ ꯃꯅꯤꯄꯨꯔꯗ ꯇꯧꯒꯗꯕ ꯑꯣꯏꯕꯅꯤꯅ ꯑꯥꯎꯠꯁꯥꯏꯠꯀꯗꯤ ꯏꯆꯥꯟ ꯆꯥꯟꯅꯔꯣꯏꯅꯦꯀꯣ
ꯍꯣꯏ ꯆꯥꯟꯅꯔꯣꯏ ꯃꯔꯨꯞ ꯑꯗꯨꯅꯤ ꯑꯗꯣ ꯑꯩꯈꯣꯏ ꯃꯅꯤꯄꯨꯔꯁꯤꯗꯁꯨ ꯂꯩꯔꯒꯗꯤꯅ ꯁꯨꯝ ꯈꯟꯕ
ꯍꯣꯏꯅꯦ ꯁꯨꯃꯥꯏꯅ ꯇꯧꯔꯛꯑꯣ ꯑꯗꯨꯏꯗꯅ ꯅꯣꯏ ꯑ ꯅꯣꯏ ꯕ꯭ꯔꯗꯔ ꯍꯣꯏ ꯀꯥꯡꯒꯨꯁꯤꯡꯗꯣ ꯈꯔ ꯇꯥꯟꯅꯔꯦꯗꯅ ꯍꯥꯏꯗꯤ ꯃꯣꯏꯗꯤ ꯍꯧꯖꯤꯛ ꯑꯗꯨꯝ ꯍꯥꯏꯗꯤ ꯄꯩꯁꯥ ꯈꯔ ꯈꯔ ꯊꯣꯛꯆꯔꯝꯃꯤꯅ ꯅꯪ ꯅꯪꯅ ꯊꯣꯛꯇ꯭ꯔꯤꯕ ꯍꯥꯏꯗꯣ ꯑꯣꯏꯔꯕꯅꯤꯅ ꯀꯣ ꯍꯥꯏꯗꯤ ꯃꯣꯏ ꯅꯪ ꯑꯥꯎꯠꯁꯥꯏꯗꯠꯇ ꯂꯩꯔꯒ ꯊꯕꯛ ꯇꯧꯕꯁꯨ ꯌꯥꯗꯕꯅꯤ ꯂꯥꯏꯔꯤꯛꯀꯗꯤ ꯆꯥꯟꯅꯔꯣꯏꯕꯗꯨꯅ ꯃꯣꯏꯗ ꯃꯇꯦꯡ ꯈꯔ ꯇꯧꯅꯕ ꯍꯥꯏꯣꯗꯅ
ꯣꯏ ꯃꯔꯨꯞ ꯑꯗꯨꯕꯨꯗꯤ ꯍꯥꯏꯕꯅꯦ ꯑꯗꯨꯗꯩꯗ ꯑꯩꯅ ꯁꯨꯝ ꯃꯇꯦꯡꯉꯁꯤ ꯍꯣꯏ
ꯍꯥꯏꯗꯤ ꯂꯣꯏꯅ ꯄꯨꯔꯥ ꯄꯨꯊꯣꯛꯄ ꯅꯠꯇꯕ ꯁꯨꯝ ꯈꯤꯇꯪ ꯈꯤꯇꯪ ꯄꯥꯡꯕꯤꯔꯛꯄ ꯍꯥꯏꯕ ꯑꯃ ꯂꯩꯗꯅ ꯑꯇꯩꯗꯨꯅ ꯅꯪ ꯅ ꯑꯋꯥꯠꯄꯗꯨꯅ ꯀꯩꯅꯣ ꯑꯩꯈꯣꯏꯅ ꯇꯔꯥꯎ ꯍꯣꯠꯅꯖꯔꯒ ꯇꯧꯖꯔꯁꯨ
ꯍꯣꯏ ꯑꯗꯨꯕꯨꯗꯤ ꯃꯔꯨꯞ ꯆꯨꯝꯕ ꯀꯣ ꯑꯗꯨꯗꯩꯒꯁꯨ ꯄꯩꯁꯥꯒꯤ ꯃꯇꯥꯡ ꯍꯥꯏꯕꯁꯤꯗꯗꯤ ꯍꯣꯏ ꯃꯣꯏꯁꯨ ꯄꯩꯁꯥꯕꯨꯗꯤ ꯊꯣꯛꯑꯦ ꯍꯥꯏꯕꯕꯨ ꯃꯣꯏꯁꯨ ꯐꯦꯃ ꯀꯩꯀꯥ ꯌꯦꯡꯉꯛꯏꯅꯤ ꯑꯗꯨꯅ ꯑꯩꯅꯁꯨ ꯄꯩꯁꯥꯗꯣ ꯌꯥꯅꯤꯡꯉꯩꯗꯤ ꯍꯥꯏꯅꯤꯡꯗꯕ ꯍꯥꯏꯇꯥꯔꯦ ꯑꯗꯨ ꯌꯥꯔꯛꯇ꯭ꯔꯀꯥꯟꯗꯕꯨꯗꯤ ꯃꯔꯨꯞ ꯑꯣꯏꯁꯨ ꯍꯥꯏꯌꯦꯕꯀꯣ
ꯎꯝ
ꯑꯗꯨꯗ ꯑꯩꯅ ꯉꯝꯃꯤꯉꯩꯗꯤ ꯑꯁꯨ ꯇꯧꯒꯦꯅ ꯈꯟꯕ ꯁꯤꯁꯤꯃꯗꯤ ꯑꯩꯒꯤ ꯋꯥꯈꯜꯂꯣꯟꯒ ꯃꯔꯣ
ꯎꯝ
ꯌꯥꯔꯤꯉꯩ ꯄꯩꯁꯥ ꯍꯥꯏꯔꯣꯏꯒꯦ ꯌꯥꯔꯛꯇ꯭ꯔ ꯀꯥꯟꯗ ꯀ ꯍꯥꯏꯒꯦꯅ ꯈꯟꯕ ꯍꯥꯏꯇꯥꯔꯦ ꯏꯁꯝ ꯁꯨꯝꯅ ꯅꯥꯔꯛ ꯌꯦꯛꯂꯛꯄꯁꯤꯗꯗꯤ ꯃꯔꯨꯞ ꯑꯩ ꯊꯕꯛ ꯁꯨꯕ ꯈꯣꯠꯄ ꯆꯣꯠꯄ ꯂꯣꯏꯅꯃꯛ ꯕꯟ ꯑꯣꯏꯔꯛꯇꯣꯏꯅꯦꯕ
ꯎꯝ
ꯄꯤꯕ ꯃꯇꯝꯗ ꯈꯤꯇꯪ ꯑꯣꯏꯅ ꯍꯥꯏꯔꯤꯕ ꯅꯨꯡꯁꯥ ꯀ ꯑꯗꯣ ꯈꯪꯗꯦꯅꯤ ꯀꯔꯤꯅꯣ ꯇꯧꯒꯗꯣꯏꯁꯦ ꯊꯕꯛꯁꯦ
ꯑꯗꯣ ꯍꯥꯏꯐꯦꯠ ꯊ ꯍꯧꯗꯣꯛ ꯑꯃꯛꯀ ꯑꯗꯨꯝ ꯌꯦꯡꯉꯨ ꯇꯥꯟꯅꯔ ꯈꯣꯠꯅꯔꯒ ꯁꯤꯅ ꯁꯤ ꯐꯒꯗ꯭ꯔꯥ ꯁꯤꯅ ꯁꯤ ꯇꯧꯒꯗ꯭ꯔꯥ ꯍꯥꯏꯕꯗꯣ ꯍꯥꯏꯐꯦꯠ ꯋꯥꯔꯤ ꯁꯥꯟꯅꯊꯣꯛꯄꯗꯤ ꯌꯥꯏꯗꯅ ꯑꯐꯠꯇ ꯇꯥꯟꯅꯕꯗꯣ
ꯍꯣꯏ ꯌꯥꯏꯌꯦ ꯃꯔꯨꯞꯕ ꯑꯗꯨꯃꯥꯏꯅ ꯑꯃꯝꯛꯇꯪ ꯑꯩꯁꯨ ꯈꯜꯂꯤꯕꯅꯦ ꯌꯦꯡꯊꯣꯛꯑꯁꯤꯔꯅ ꯍꯥꯏꯔꯒ ꯃ ꯍꯗꯣꯛꯛꯇ꯭ꯔꯒ ꯁꯨꯝ ꯃꯣꯏꯅꯁꯨ ꯑꯩꯒꯤ ꯄ꯭ꯔꯣꯕ꯭ꯂꯦꯝꯁꯦ ꯈꯪꯉꯣꯏꯗꯣꯏꯅꯦꯕ ꯑꯩꯅ ꯍꯥꯏꯗ꯭ꯔꯒꯗꯤ ꯑꯗꯣ ꯑꯩꯁꯦ ꯑꯨꯇꯪ ꯍꯥꯏꯒꯦꯅꯗꯤ ꯈꯟꯕ ꯑꯗꯨꯕꯨ ꯑꯩꯒꯤ ꯋꯥꯈꯟꯁꯤꯅꯅꯦ ꯉꯝꯕꯣꯏꯇꯅꯤꯡꯕ ꯉꯝꯗ꯭ꯔꯗꯤ ꯁꯨꯡꯉꯥꯎ ꯉꯝꯕ ꯁꯤꯒꯤ ꯋꯥꯈꯜ ꯖꯦ ꯐꯠꯇꯦ ꯑꯣꯜꯔꯦꯗꯤ ꯇꯧꯕꯤꯔꯁ ꯁꯤꯗꯅꯦ ꯑꯩꯈꯣꯏ ꯇꯥꯃꯣꯅꯁꯨ ꯑꯩꯁꯦ ꯌꯥꯝ ꯁꯥꯎꯔꯕꯅꯦꯕ ꯏꯁꯥꯒꯤ ꯄ꯭ꯔꯣꯕ꯭ꯂꯦꯝꯗꯣ ꯍꯥꯏꯗꯦ ꯉꯝ ꯃꯣꯏꯗ ꯄꯣꯠꯇ ꯂꯝꯁꯤꯟꯕ ꯑꯃ ꯀꯜꯂꯤ ꯇꯧꯒꯅꯨ ꯈꯣꯠꯀꯅꯨ ꯐꯅꯥꯌꯝ ꯍꯥꯏꯔꯤꯕ ꯃꯔꯨꯞꯁꯦ ꯑꯩꯒꯤ ꯋꯥꯈꯜꯁꯦ ꯐꯠꯇꯕ ꯋꯥꯈꯜꯗ ꯑꯗꯨꯝ ꯍꯩꯅꯗꯨ ꯂꯩ ꯃꯁꯤꯇ
ꯑꯦ ꯍꯥꯏꯅꯤꯡꯕꯗꯨꯗꯤ ꯍꯦꯛꯇꯅꯦ ꯗꯣꯡ - ꯗꯣꯡ ꯍꯥꯏꯒꯗꯕꯅꯤ ꯁꯤꯅꯤ- ꯁꯤꯅꯤ ꯇꯥꯟꯅꯒꯗꯕꯅꯤ꯫ ꯇꯥꯟꯅꯟꯅꯤꯡꯕ ꯍꯥꯏꯅꯅꯤꯡꯕ ꯂꯩꯕꯗꯨꯗꯤ ꯀꯩꯗꯧꯔꯨꯅꯤ ꯑꯗꯨꯝ ꯊꯝꯃꯒ ꯑꯩ ꯍꯌꯦꯡ ꯇꯨꯡꯗ ꯔꯤꯒꯦꯠ ꯆꯔꯥꯛ ꯇꯧꯁꯔꯨꯛꯄꯨꯗꯤ ꯍꯥꯏꯍꯧꯔꯒ ꯍꯧꯖꯤꯛ ꯅꯪ ꯃꯇꯤꯛ ꯆꯥꯕ ꯃꯤ ꯑꯃꯥ ꯑꯣꯏꯍꯧꯕꯅꯥ ꯐꯥꯏꯗꯅ
ꯍꯣꯏ ꯐꯩꯌꯦ ꯃꯔꯨꯞ ꯑꯗꯨꯒꯤꯕꯨꯗꯤ
ꯑꯗꯨ ꯅꯪꯗꯤ ꯇꯝꯕꯗꯣ ꯍꯧꯔꯣꯃꯤꯅ ꯑꯁꯨꯝ ꯃꯈꯥꯗꯣ ꯃꯄꯨꯡ ꯐꯥꯅ ꯂꯣꯏꯁꯤꯍꯅꯤꯡꯉꯤꯗꯅ ꯫
ꯃꯔꯨꯞ ꯍꯣꯏꯗꯤ ꯀꯔꯤ- ꯀꯔꯤ ꯀꯃꯥꯏ ꯀꯃꯥꯏ ꯇꯧꯒꯦ!